ꯍꯜꯂꯣ ꯑꯣ ꯀꯩꯗꯧꯔꯝꯃꯤꯅꯣ꯫
ꯀꯩꯝ ꯇꯧꯗꯦ ꯌꯨꯝꯗ ꯑꯗꯨꯝ ꯂꯩꯌꯦ ꯅꯣꯏꯗꯤ꯫
ꯑꯩꯈꯣꯏꯁꯨ ꯌꯨꯝꯗ ꯂꯩꯌꯦ ꯁꯨꯝ ꯀꯔꯤꯝ ꯇꯧꯗꯦ꯫
ꯆꯥꯛ ꯆꯥꯔꯕꯣ꯫
ꯆꯥꯔꯦ꯫ ꯃꯁꯤꯗ꯫
ꯎꯝ ꯍꯥꯎꯕ꯭ꯔꯥ꯫
ꯈꯪꯗꯦꯗ ꯑꯗꯨꯝ ꯊꯣꯡꯕꯤꯕꯒꯤ ꯑꯗꯨꯝ ꯆꯥꯔꯦꯗ꯫ ꯍꯧꯕꯔꯥ ꯍꯧꯇꯕꯔ꯭ꯗꯤ ꯈꯪꯗꯦ ꯌꯥꯝ ꯄꯥꯝꯕꯗꯤ ꯅꯠꯇꯦꯗ ꯑꯩꯈꯣꯏꯗꯤ ꯗꯥꯜꯗꯤ꯫
ꯍꯣꯏ ꯍꯣꯏ ꯉꯁꯤꯗꯤ ꯁꯨꯇꯤ ꯂꯩꯕ꯭ꯔꯥ ꯀꯣꯂꯦꯖ ꯆꯠꯇꯕ꯭ꯔꯥ꯫
ꯁꯨꯇꯤ ꯍꯣꯏ ꯑꯟꯑꯦꯝꯄ꯭ꯂꯣꯏꯃꯦꯟꯅꯦ꯫ ꯑꯟꯑꯦꯝꯄ꯭ꯂꯣꯏꯃꯦꯟ ꯒ꯭ꯔꯨꯞꯇ ꯍꯞ ꯌꯥꯎꯈ꯭ꯔꯅꯤ ꯍꯟꯗꯛꯇꯤ꯫
ꯀꯣꯂꯦꯖ꯫ ꯑꯥ ꯂꯣꯏꯈ꯭ꯔꯕꯣ ꯊꯝꯕ꯫ ꯎꯝ ꯑꯗꯨꯗꯤ ꯅꯨꯡꯉꯥꯏꯔꯦ꯫
ꯑꯁ ꯅꯨꯡꯉꯥꯏꯇꯦꯍꯦ ꯇꯦꯟꯁꯟ ꯑꯃꯅꯤ ꯍꯦꯛ ꯂꯣꯏꯕꯗꯣ ꯉꯔꯥꯡꯅ ꯂꯣꯏꯔꯗꯤ ꯂꯣꯏꯕꯅꯦꯕ ꯑꯗꯨ ꯑꯣꯏꯔꯁꯨ꯫
ꯑꯣ ꯑꯗꯨꯒ ꯍꯧꯖꯤꯛꯇꯤ ꯀꯔꯤ ꯇꯧꯔꯔꯣꯗꯣꯏꯔꯣ꯫
ꯑꯗꯨꯅꯦ ꯍꯧꯖꯤꯛꯁꯦ ꯃꯊꯥ ꯁꯥꯔꯤꯁꯦ ꯑꯗꯨꯅꯦ꯫
ꯃꯥꯁꯇꯔ ꯇꯧꯊꯣꯛꯈ꯭ꯔꯣ ꯀꯩꯅꯣ꯫ ꯑꯦꯛꯖꯥꯝ ꯊꯥꯅꯤꯡꯉꯥꯏ ꯂꯩꯇ꯭ꯔꯗꯤ꯫ ꯑꯣ ꯃꯥꯁꯇꯔ ꯂꯣꯏꯈ꯭ꯔꯦ ꯑꯣ ꯑꯩꯗꯤ ꯒ꯭ꯔꯦꯖꯨꯑꯦꯁꯟ꯫ ꯈꯜꯂꯤ꯫ ꯑꯗꯨꯗꯤ ꯀꯩꯀꯩ ꯄ꯭ꯂꯥꯟ ꯂꯩꯒꯦ꯫
ꯄ꯭ꯂꯥꯟ ꯇꯧꯐꯝ ꯈꯪꯗ꯭ꯔꯦꯕ ꯑꯗꯨꯒꯤ꯫ ꯀꯣꯛ ꯁꯥꯔꯦ ꯃꯊꯥ ꯁꯥꯔꯦ꯫
ꯑꯩꯁꯨ ꯃꯥꯁꯇꯔ ꯎꯝ꯫ ꯃꯥꯁꯇꯔ ꯂꯣꯏꯔꯒ ꯈꯩꯗꯣꯛ ꯃꯁꯤ ꯄ꯭ꯂꯥꯟ ꯑꯩꯈꯣꯏꯁꯨ ꯂꯩ꯫ ꯍꯥꯏꯕꯗꯤ ꯀꯔꯤ ꯇꯧꯕꯅ ꯐꯕ꯭ꯔꯥꯗꯣ꯫
ꯅꯣꯏ ꯀꯩꯅꯣ ꯃꯦꯗꯤꯀꯦꯜ ꯂꯥꯏꯟ ꯆꯠꯄ ꯅꯠꯇ꯭ꯔꯣ꯫
ꯎꯝ꯫
ꯎꯝ ꯅꯨꯡꯉꯥꯏ ꯑꯗꯨꯅ ꯅꯣꯏꯗꯤ ꯑꯗꯨꯝ꯫ ꯁꯣꯏꯗꯕꯤꯗ ꯅꯣꯏꯒꯤ ꯊꯕꯛ ꯑꯗꯨꯝ ꯂꯩꯈ꯭ꯔꯅꯤꯅ꯫
ꯑꯩꯈꯣꯏꯁꯨ ꯑ꯫ ꯑꯩꯈꯣꯏꯠꯁꯨ ꯑꯦꯛꯖꯥꯝ ꯊꯥꯗꯣꯏꯅꯤꯗ ꯑꯃꯨꯛꯀ ꯁꯤ ꯂꯣꯏꯔꯒ꯫
ꯏꯁꯄꯦꯁꯦꯂꯤꯁꯀꯤꯔꯥ ꯅꯠꯇ꯭ꯔꯒ ꯑꯗꯨꯝ꯫
ꯎꯝ꯫ ꯑ ꯏꯁꯄꯤꯦꯁꯤꯌꯦꯂꯤꯇꯤ ꯁꯕꯖꯦ ꯍꯣꯏ꯫
ꯑꯣ ꯐꯔꯦꯗꯅꯥ꯫
ꯍꯧꯖꯤꯛꯀꯥꯟꯗꯤ ꯕꯣꯜ ꯌꯦꯡꯕ꯭ꯔꯣ꯫
ꯌꯦꯡꯉꯦ꯫
ꯎꯝ꯫
ꯑꯦꯛꯖꯥꯝ ꯀꯥꯟꯗꯁꯨ ꯕꯣꯜ ꯑꯗꯨꯝ ꯌꯦꯡꯕꯒꯤ ꯑꯩꯁꯦ ꯑꯦꯛꯖꯥꯝ ꯀꯃꯥꯏꯅ ꯊꯥꯕ꯭ꯔꯥ ꯈꯪꯗ꯭ꯔꯦ ꯑꯩ꯫
ꯎꯝ ꯑꯦꯛꯖꯥꯝ ꯉꯔꯥꯡ ꯅꯍꯥꯟ꯫ ꯂꯣꯏꯕ ꯀꯨꯏꯗ꯭ꯔꯤꯕꯣ꯫
ꯀꯨꯏꯗ ꯔꯦ ꯍꯣꯏ
ꯎꯝ
ꯀꯩꯅꯣ ꯇꯧꯅꯤ ꯑꯩꯗꯤ ꯕꯣꯜꯗ ꯑꯣꯐ ꯇꯤꯚꯤꯗ ꯌꯦꯡꯗ꯭ꯔꯁꯨ ꯐꯣꯟꯗ ꯑꯗꯨꯝ ꯌꯦꯡꯉꯨꯒꯤꯀꯣ
ꯎꯝ ꯑꯩ ꯌꯥꯝꯗꯤ ꯅꯨꯡꯉꯥꯏꯖꯕ
ꯑꯁ ꯅꯨꯡꯉꯥꯏꯇꯦꯗ ꯑꯩꯁꯨ ꯑꯗꯨ ꯏꯕꯗ ꯌꯥꯝ ꯇꯞꯃꯟꯕꯒꯤ ꯁꯪ ꯁꯥꯡꯗ ꯂꯣꯏꯅꯃꯛ ꯑꯦꯇꯦꯝ ꯇꯧꯋꯦ ꯍꯥꯏꯔꯁꯨ
ꯎꯝ ꯑꯩꯁꯨ ꯇꯞꯄꯦ ꯏꯕꯗꯤ
ꯑꯉꯥꯡꯕꯗꯤ ꯑꯗꯨꯝ ꯈꯔ ꯀꯔꯅ ꯊꯨꯅ ꯉꯥꯡꯕꯤꯒꯦ ꯑꯗꯨ ꯑꯣꯏꯔꯁꯨ ꯏꯕ ꯀꯥꯟꯗꯨꯗꯤ ꯌꯥꯗ꯭ꯔꯦ ꯉꯝꯗ꯭ꯔꯦ
ꯍꯣꯏ ꯍꯣꯏ
ꯍꯥꯝ
ꯎꯝ ꯉꯔꯥꯡꯗꯤ ꯉꯔꯥꯡꯁꯨ ꯌꯦꯡꯕ꯭ꯔꯣ ꯉꯔꯥꯡꯒꯤ ꯕꯣꯜꯗꯣ
ꯉꯔꯥꯡ ꯌꯦꯡꯗꯦ ꯑꯦ ꯕꯣꯜ ꯌꯦꯡꯗꯣꯏꯁꯨ ꯀꯩꯅꯣ ꯇꯧꯕꯅꯤ ꯕꯣꯜ ꯌꯦꯡꯕ ꯑꯩꯈꯣꯏꯗꯒꯤꯗꯤ ꯍꯦꯟꯅ ꯊꯦꯡꯅ ꯇꯨꯝꯕꯅꯤ ꯑꯩꯗꯤ
ꯍꯣꯏ ꯃꯥ ꯃꯛꯇꯗꯤꯛꯄꯣꯏꯁꯨ ꯑꯗꯨꯃꯥꯏꯅ ꯇꯧꯋꯤꯗꯣ
ꯕꯣꯜ ꯌꯦꯡꯕꯁꯤꯡꯕꯨ ꯉꯥꯏꯕꯅꯤ ꯑꯩꯅ
ꯎꯝ ꯃꯣꯏꯅ ꯂꯥꯡꯉꯒ ꯂꯩꯕꯒꯤ ꯔꯣꯠ ꯇꯨꯝꯕ ꯌꯥꯗꯕ꯭ꯔ ꯅꯠꯇ꯭ꯔꯒ ꯃꯨꯚꯤꯒꯨꯝꯕ ꯌꯦꯡꯕ꯭ꯔꯥ
ꯃꯨꯚ ꯌꯦꯡꯕ ꯑꯩꯁꯦ
ꯎꯝ ꯀꯩ ꯗ꯭ꯔꯃꯥ ꯌꯦꯡꯒꯦ ꯅꯪꯗꯤ
ꯑꯩ ꯂꯣꯏ ꯉꯔꯥꯡꯗꯣ ꯀꯩꯅꯣ ꯇꯧꯋꯦꯕ ꯑꯩ ꯅꯨꯡꯗꯥꯡ ꯄꯨꯡ ꯂꯕꯦꯟ ꯅꯋꯥꯏꯔꯦ ꯃꯨꯚꯤ ꯌꯦꯡꯕ ꯍꯧꯥꯎꯔꯒꯦ ꯂꯂꯦꯚꯦꯟ ꯊꯥꯔꯇꯤ ꯋꯥꯗꯤ ꯌꯦꯡꯕ ꯍꯥꯎꯔꯒꯦ ꯍꯦꯛ ꯍꯥꯎꯕ ꯀꯥꯟꯗ ꯑꯩ ꯏꯆꯦ ꯃꯄꯥꯟ ꯑꯩ ꯀꯥꯖꯤꯟ ꯁꯤꯁꯇꯔ ꯑꯃ ꯃꯄꯥꯟꯗ ꯂꯩꯕ ꯂꯩ ꯑꯗꯨꯃ ꯑꯃꯨꯛꯀ ꯀꯣꯜ ꯇꯧꯔꯛꯄ ꯑꯗꯨ ꯏꯕꯥꯅꯤ ꯋꯥꯔꯤ ꯁꯥꯕꯗꯣ
ꯍꯝ
ꯄꯨꯡ ꯑꯃ ꯇꯔꯥꯃꯈꯥꯡꯗꯕꯤꯗ
ꯑꯣ ꯑꯗꯩ ꯄꯨꯡ ꯑꯃꯗ ꯇꯨꯝꯈ꯭ꯔꯦ
ꯑꯗꯨꯒ ꯈꯪꯗꯦ ꯐꯣꯟ ꯏꯟꯁꯇꯥ ꯔꯤꯜꯁꯀꯨꯝꯕ ꯑꯗꯨꯝ ꯌꯦꯡꯉꯒ
ꯑꯥ ꯎꯝ ꯅꯪꯗꯤ ꯀꯩ ꯇꯤꯝ ꯁꯞꯄꯣꯔꯠ ꯇꯧꯕ꯭ꯔꯥ ꯅꯪ ꯐꯦꯚꯣꯔꯥꯏꯠ ꯇꯤꯝ ꯂꯩꯕ꯭ꯔꯥ
ꯁꯤꯒꯨꯝꯕ ꯂꯩꯇꯦ ꯑꯩꯗꯤ ꯄꯔꯁꯅꯦꯜ ꯄꯔꯁꯅꯦꯜꯅꯤ ꯇꯤꯝ
ꯑꯣ ꯍꯣ ꯎꯝ
ꯈꯪꯉꯦ ꯅ ꯑꯩꯈꯣꯏ ꯅꯨꯄꯤꯅ ꯄꯥꯝꯕꯗꯤ
ꯑ ꯈꯪꯉꯦ ꯈꯪꯉꯦ ꯑꯗꯨꯗꯤ ꯍꯥꯏꯗ꯭ꯔꯁꯨ ꯅꯤꯡꯃꯅ ꯅꯠꯇ꯭ꯔꯒ ꯑ ꯔꯣꯅꯥꯜꯗꯣ ꯑꯣꯏꯔꯝꯃꯅꯤꯀꯣ ꯑꯅꯤ ꯃꯅꯨꯡꯗꯒꯤ ꯑꯩꯈꯣꯏꯗꯤ ꯏꯃꯥꯟꯅꯕꯒ ꯆꯞ ꯃꯥꯟꯅꯩ ꯑꯩꯗꯤ
ꯥ ꯗꯏ ꯍꯥꯠ ꯐꯦꯅꯤ
ꯑꯧ ꯃꯥꯅꯦ ꯑꯗꯨꯝ ꯇꯧꯕꯅꯦ ꯃꯥꯗꯤ ꯍꯧꯖꯤꯛ ꯁꯥꯕ꯭ꯔꯥ ꯅꯣꯏꯒꯤꯗ
ꯌꯥꯝ ꯁꯥꯕꯗꯤ ꯅꯠꯇꯦ ꯃꯄꯥꯟ ꯊꯣꯛꯇꯕꯤꯅ ꯄꯥꯟꯊꯣꯛꯑꯗꯤ ꯁꯥꯗꯣꯏ ꯃꯥꯜꯂꯦ ꯍꯣꯏ
ꯎꯝ ꯃꯄꯥꯟꯗꯗꯤ ꯁꯥꯍꯥꯎꯋꯦꯉꯝ ꯉꯁꯥꯏ ꯑꯩ ꯄꯣꯛꯄꯗꯣ ꯅꯨꯡꯁꯥ ꯈꯟꯅ ꯁꯥꯔꯦ ꯑꯗꯨꯗꯤ
ꯑꯣ ꯅꯣꯏ ꯍꯟꯗꯛ ꯁꯨꯇꯤ ꯂꯩꯕ ꯃꯥꯜꯂꯦ ꯀꯣ
ꯎꯝ ꯁꯇꯤ ꯂꯩꯌꯦ
ꯑ ꯑꯃꯗꯣ ꯃꯥ ꯃꯄꯥꯟ ꯆꯠꯀꯦ ꯍꯥꯏꯔꯣ ꯅꯠꯇ꯭ꯔꯥ ꯊꯕꯜ ꯆꯠꯂꯦ ꯍꯥꯏꯁꯦ ꯊꯕꯕꯥꯜ ꯂꯩꯥꯛꯑꯦ ꯍꯥꯏꯕꯁꯤꯃ
ꯃꯥ ꯐꯤ ꯁꯒꯦꯅ ꯆꯠꯈ꯭ꯔꯕꯅꯤ
ꯎꯝ
ꯑꯗꯨ ꯑꯩꯅ ꯐ꯭ꯔꯤꯗ ꯂꯩꯕ
ꯎꯝ ꯀꯔꯤ ꯏꯟꯁꯥꯡ ꯆꯥꯔꯦ ꯅꯣꯏꯗꯤ ꯀꯔꯤ ꯃꯊꯦꯜꯅꯣ ꯉꯁꯤꯗꯤ
ꯎꯝ ꯑꯩꯈꯣꯏ ꯍꯋꯥꯏꯒ ꯈꯥꯃꯦꯟ ꯀꯥꯃꯦꯟꯒꯤ ꯏꯔꯣꯝꯕ ꯆꯥꯔꯦ ꯁꯨ ꯂꯒꯅꯦ ꯅꯣꯏꯗꯤ ꯅꯪꯅ ꯆꯥꯛ ꯊꯣꯡꯕ꯭ꯔꯥ ꯅꯠꯇ꯭ꯔꯒ ꯍ ꯍꯣꯁꯇꯦꯜꯗ ꯂꯩꯕ꯭ꯔꯥ
ꯑꯩ ꯌꯨꯝꯗ ꯑꯗꯨꯝ ꯑꯌꯨꯛꯇꯨꯒꯤ ꯑꯦ ꯏꯅꯦꯅ ꯑꯗꯨꯝ ꯊꯣꯡꯉꯦ ꯑꯩꯗꯤ ꯏꯨ ꯍꯧꯒꯠꯄ ꯉꯝꯗꯕꯒꯤ
ꯑꯣ ꯍꯣꯏꯗ ꯍꯥꯏꯕꯗꯤ ꯑ ꯆꯥꯛꯒꯨꯝꯕ ꯊꯣꯡꯕꯗꯨꯗꯤ ꯅꯨꯡꯉꯥꯏꯇꯕꯅꯤꯗ
ꯑꯗꯨꯕꯨ ꯑꯩꯗꯤ ꯊꯦꯡ ꯊꯦꯡꯅ ꯇꯣꯝꯕꯒꯤꯀꯣ
ꯎꯝ
ꯍꯧꯒꯠꯄ ꯉꯝꯗꯦ ꯎꯝ ꯏꯁꯩ ꯃ ꯃꯥꯗꯤ ꯍꯧꯗ ꯑꯩꯈꯣꯏꯁꯨ ꯃꯥ ꯃꯥ ꯇꯋ
ꯑꯗꯨꯒ ꯉꯟꯅ ꯇꯨꯝꯃꯅꯗꯤ ꯐꯕꯅꯦ ꯉꯝꯗꯕ
ꯇꯣꯝꯕꯁꯦ ꯏꯂꯚꯦꯟ ꯇꯨꯋꯦꯜꯐꯅꯤ ꯉꯟꯥꯟꯕꯗꯣ
ꯎꯝ ꯏꯂꯚꯦꯟꯗꯣ ꯆꯞ ꯆꯥꯌꯦ ꯑꯁꯦꯡꯕꯩꯗꯤ
ꯎꯝ
ꯑꯩꯗꯤ ꯑꯃꯨꯛꯀ ꯇꯦꯡꯅ ꯇꯨꯝꯃꯒ ꯉꯟꯅ ꯍꯧꯒꯠꯂꯗꯤ ꯀꯣꯛ ꯆꯤꯛꯄꯅ ꯑꯗꯨꯝ ꯐ꯭ꯔꯦꯁ ꯑꯣꯏꯔꯔꯣꯏ ꯅꯨꯃꯤꯠ ꯍ
ꯈꯪꯗꯦ ꯍꯥꯏ ꯄꯥꯎ ꯎꯝ
ꯎꯝ ꯉꯁꯤꯗꯤ ꯀꯔꯤꯝ ꯆꯠꯂꯣꯏꯗ꯭ꯔꯣ ꯍꯣꯔꯦꯟ
ꯆꯠꯂꯣꯏ ꯆꯠꯊꯣꯛꯑꯔꯣꯢ ꯉꯁꯤꯗꯤ
ꯎꯝ
ꯉꯥꯡꯒꯨꯝꯕꯗꯤ ꯆꯠꯄ꯭ꯔ ꯉꯔꯥꯡꯗꯤ ꯍꯣꯏ ꯊꯦꯡꯅ ꯍꯜꯂꯛꯑ ꯑꯩ ꯌꯨꯝꯗ ꯑꯩꯈꯣꯏ ꯀ꯭ꯌꯨ ꯑꯦꯐ ꯁꯤ ꯑꯣꯐꯔ ꯂꯩꯕꯒꯦ ꯀ꯭ꯌꯨꯗꯞ ꯅꯨꯡꯗꯥꯡ ꯑꯣꯏꯔꯃꯦ ꯂꯥꯛꯄꯤ ꯌꯧꯔꯛꯑꯅꯤꯗ
ꯉꯔꯥꯡ ꯅꯨꯡꯗꯥꯡ ꯏꯃꯥꯟꯅꯕꯅ ꯑꯗꯨꯃꯥꯏꯅ ꯍꯥꯏꯔꯜꯂꯦ ꯉꯔꯥꯡ ꯂꯨꯈꯤ ꯁꯤ ꯑꯣꯐꯔ ꯂꯩꯌꯦꯅ ꯑꯩꯗꯤ ꯈꯪꯗꯦꯕ ꯑꯗꯣ ꯅꯣꯏꯁꯨ ꯆꯠꯂꯦ ꯑꯣ ꯑꯗꯨꯗꯤ ꯊꯦꯡꯅ ꯍꯜꯂꯛꯑꯗꯤ ꯆꯥꯛꯀ ꯆꯥꯔꯝꯃꯔꯣꯏꯅꯦ
ꯃꯒꯁꯥꯏꯈꯤ ꯈꯤꯇꯪꯗꯤ ꯆꯥꯏ ꯑꯩ ꯆꯥꯗ꯭ꯔꯗꯤ ꯃꯈꯈꯣꯏꯅ ꯑꯗꯨꯝ ꯀꯥꯎꯋ ꯀꯔꯤ ꯆꯥꯕ꯭ꯔꯥ ꯍꯥꯏꯔꯒ ꯑꯩ ꯃꯄꯥꯟꯗ ꯆꯥꯄꯣꯠ ꯆꯥꯔꯑꯑꯦ ꯍꯥꯏ
ꯎꯝ
ꯏꯁ ꯃꯤ ꯈꯨꯌꯥꯝꯁꯤꯗꯤ ꯉꯔꯥꯡꯗꯣ
ꯑꯣ ꯍꯣꯏ ꯍꯣꯏ ꯑꯗꯨꯃꯥꯏꯅ ꯑꯣꯐꯔ ꯂꯩꯕ ꯀꯥꯟꯗꯀꯣ ꯑꯩꯈꯣꯏꯁꯨ ꯆꯠꯄ ꯀꯥꯟꯗ ꯆꯌꯨꯝ ꯃꯌꯥꯝ ꯂꯦꯞꯄꯒ ꯂꯩꯕ ꯎ ꯎꯋꯦ ꯅꯍꯥꯟ
ꯎꯝ ꯑꯗꯨ ꯑꯣꯏꯔꯁꯨ ꯉꯔꯥꯡꯗꯤ ꯈꯔꯗꯤ ꯐꯥꯏ ꯅꯍꯥꯟꯗꯤ ꯅꯍꯥꯟꯗꯒꯤ ꯍꯦꯜꯂꯦ ꯃꯤ ꯌꯥꯝꯕꯗꯪ ꯅ ꯃꯤꯁꯤꯡꯁꯦ ꯈꯥꯡꯈ꯭ꯔꯕ ꯃꯥꯜꯂꯦ ꯃꯤ ꯌꯦꯡꯕꯒꯤ ꯂꯥꯞꯄ ꯇꯜꯂꯦ ꯑꯗꯨꯃꯥꯏꯅ ꯈꯪꯅꯤꯡꯕꯁꯨ ꯃꯤ ꯌꯥꯎꯕ ꯃꯥꯜꯂꯦ
ꯎꯝ ꯃꯣꯏ ꯑꯣꯐꯔꯗꯣ ꯑꯦꯕ꯭ꯔꯤ ꯐ꯭ꯔꯥꯏꯗꯦꯒꯨꯝꯕ ꯄꯤꯕ꯭ꯔꯣ
ꯃꯥꯟꯖꯅꯤ ꯃꯈꯣꯏꯒꯤ ꯊꯥ ꯑꯦꯕ꯭ꯔꯤ ꯐ꯭ꯔꯥꯏꯗꯦꯒꯨꯝꯕ ꯅꯠꯇꯦ ꯎꯝ
ꯍꯥꯎꯕ꯭ꯔꯥ ꯅꯣꯏ ꯆꯥꯕ ꯉꯔꯥꯡ ꯑꯣ ꯃꯤ ꯀꯌꯥ ꯆꯥꯕ ꯅꯣꯏ ꯃꯤ ꯀꯌꯥ ꯆꯠꯂꯒ ꯆꯥꯒꯦ
ꯑꯩ ꯏꯃꯥꯅꯕꯤꯅꯤ ꯑꯅꯤ ꯍꯣꯏ ꯏꯕꯥꯅꯤ ꯈꯛꯇꯅꯤ
ꯎꯝ
ꯑꯃꯨꯛꯀ
ꯑ
ꯊꯕꯛ ꯆꯠꯇꯣꯏꯔꯣ ꯉꯁꯤꯁꯨ
ꯉꯁꯤꯗꯤ ꯆꯠꯂꯣꯏ ꯍꯣꯔꯦꯟ ꯉꯥ ꯂꯩꯔꯒ ꯎꯝ ꯏꯃꯥꯟꯅꯕ ꯍꯣꯏꯗ ꯆꯥꯛ ꯆꯥꯕ ꯆꯠꯇꯣꯏꯅꯤ
ꯅꯨꯕꯥꯅꯤꯁꯨ ꯆꯠꯊꯣꯛꯄꯗꯤ ꯇꯣꯛꯇꯍꯦ
ꯑꯗꯨ ꯑꯗꯨꯝ ꯆꯠꯄꯅꯦ ꯍꯣꯏ ꯃꯥꯁꯨ ꯀꯣ ꯑꯗꯨꯒ ꯑꯩꯁꯨ ꯃꯥꯥꯔꯛ ꯃꯥꯥꯔꯛ ꯆꯠꯂꯦ
ꯒ꯭ꯔꯤ ꯑꯗꯨꯝ ꯄꯥꯏꯕ꯭ꯔꯥ ꯒꯔꯤ ꯑꯃ ꯑꯃ
ꯍꯥꯥ
ꯒꯔꯤ
ꯑꯥꯎ ꯒꯥꯔꯤ ꯑꯥꯎ ꯒꯥꯔꯤ ꯊꯝꯃꯦ ꯒꯥꯔꯤ ꯃꯆꯥ ꯇꯨ ꯍ꯭ꯋꯤꯂꯔꯗꯣ
ꯑꯗꯨꯒꯤꯅꯦ ꯆꯠꯊꯣꯛꯄꯗꯣ ꯂꯦꯞꯇꯕꯗꯣ
ꯎꯝ
ꯁꯨꯡꯂꯦꯞ ꯂꯦꯞꯇꯦ ꯆꯠꯊꯧꯕꯗꯤ
ꯍꯣꯏ ꯃꯥꯁꯨ ꯑꯩ ꯉꯔꯥꯡ ꯃꯥ ꯆꯠꯂꯤꯦꯗꯅ ꯉꯔꯥꯡꯗꯣ ꯑꯩ ꯆꯠ ꯇꯦ ꯑꯗꯨꯒ ꯃꯥ ꯆꯠꯇꯕ ꯀꯥꯟꯗ ꯑꯩ ꯆꯠꯄꯁꯨ ꯌꯥꯎꯋꯦ ꯑꯗꯣ ꯄꯨꯟꯅ ꯆꯠꯄꯁꯨ ꯌꯥꯎꯋꯦ ꯑꯗꯨ
ꯑꯣ
ꯅꯪꯗꯤ ꯑꯝ ꯑꯁꯤ ꯏꯝꯐꯥꯜꯗ ꯌꯨꯝ ꯑꯣꯏꯕ꯭ꯔꯥ ꯑꯗꯨꯝ
ꯑ ꯅꯪꯒꯤ ꯏꯃꯥꯟꯅꯕꯗꯣ ꯅꯣꯏ ꯑꯗꯨ ꯑꯗꯨꯝ ꯔꯤꯂꯦꯇꯤꯞꯁ ꯑꯣꯏꯕꯅꯤ ꯑꯗꯣ
ꯑꯣ ꯑꯣ ꯑꯣ ꯑꯗꯨ ꯅꯨꯡꯉꯥꯏꯕ꯭ꯔꯣ ꯁꯤꯗ ꯂꯩꯕ
ꯑꯗꯨꯝ ꯅꯨꯡꯉꯥꯏ
ꯎꯝ
ꯅꯨꯡꯉꯥꯏꯇꯦ ꯍꯥꯏꯔꯁꯨ ꯀꯥꯟꯅꯕ ꯂꯩꯇꯦ ꯑꯗꯨꯅ ꯅꯨꯡꯉꯥꯏ ꯍꯥꯏꯔꯒꯦ
ꯍꯣꯏ ꯍꯣꯏ ꯄꯣꯖꯤꯇꯤꯚ ꯂꯩꯕꯅ ꯐꯩꯗ
ꯑꯁꯤꯗ ꯀꯨꯏꯅ ꯂꯩꯔꯝꯃꯅꯤ ꯑꯗꯨꯗꯤꯀꯣ
ꯆꯍꯤ ꯌꯥꯝ ꯀꯨꯏꯕꯗꯤ ꯅꯠꯇꯦꯗ
ꯑꯣ ꯃꯥꯁꯇꯔꯒꯤ ꯈꯛꯇ ꯂꯩꯕ꯭ꯔꯥ ꯅꯠꯇ꯭ꯔꯒ
ꯒ꯭ꯔꯦꯖꯨꯌꯦꯁꯟꯒꯤ ꯆꯂꯦ ꯑꯗꯨ ꯑꯣꯏꯔꯁꯨ ꯑꯩꯈꯣꯏ ꯀꯩꯅꯣꯀꯣ ꯏꯔꯥꯡ ꯏꯔꯥꯡ ꯀꯥꯟꯕ ꯀꯟꯗꯦ ꯈꯣꯟꯗ ꯑꯗꯨꯝ ꯆꯠꯄꯗꯣ
ꯎꯝ ꯎꯝ
ꯑꯗꯨꯒꯤꯅꯦꯕ
ꯎꯝ
ꯅꯣꯏꯗꯤ
ꯑꯈꯣꯏ
ꯇꯨꯋꯦꯜꯐꯇꯒꯤ ꯑꯩꯈꯣꯏꯁꯨ ꯏꯂꯚꯦꯟ ꯇꯨꯋꯦꯜꯐꯇꯒꯤ ꯍꯧꯔꯒ ꯍꯧꯖꯤꯛꯐꯥꯎ ꯂꯩ ꯗꯨꯝ ꯐꯥꯏꯚ ꯁꯤꯛꯁ ꯌꯔꯁ ꯁꯚꯦꯟ ꯌꯔꯁꯀꯨꯝꯕ ꯑꯣꯏꯔ ꯃꯥꯜꯂꯦ
ꯁꯤꯗ ꯂꯩꯕꯗꯤ ꯑꯗꯨꯝ ꯅꯨꯡꯗꯤ ꯅꯨꯡꯉꯥꯏꯀꯣ ꯋꯦꯗꯔꯒꯨꯝꯕꯁꯨ